ꯍꯜꯂꯣ
ꯍꯜꯂꯣ
ꯇꯥꯕ꯭ꯔꯣ
ꯇꯥꯏꯌꯦ ꯇꯥꯏꯌꯦ
ꯑꯣ
ꯆꯥꯛ ꯆꯥꯔꯕ
ꯆꯔꯦ
ꯈꯦꯟꯖ ꯆꯔꯒꯦ
ꯀꯥꯡꯁꯣꯏ ꯆꯥꯏ ꯉꯁꯤꯗꯤ
ꯎꯝ
ꯎꯝ
ꯍꯥꯎ
ꯍꯌꯦꯡ ꯍꯥꯎꯋꯦ ꯍꯌꯦꯡ ꯊꯔꯣꯏ ꯈꯨꯜꯂꯨꯁꯤꯔ
ꯊꯧꯔꯣꯏꯈ ꯂꯨꯖ꯭ꯔꯕ
ꯑꯥꯎ
ꯂꯧꯕꯕꯨꯨꯛꯇꯒꯤ
ꯑꯥꯎ
ꯍ ꯌꯥꯌꯦ
ꯑꯗꯨꯒ ꯐꯖꯅ ꯑꯐꯪꯕꯈꯩ ꯈꯨꯜꯂꯛꯗꯎꯅꯦ ꯇꯥꯔꯝꯕꯈꯩ ꯍꯧꯖꯤꯛ ꯅꯣꯡ ꯅꯣꯡ ꯁꯨꯃꯥꯏꯅ ꯇꯥꯕꯁꯦ ꯊꯔꯣꯏ ꯌꯥꯝ ꯇꯥꯏ ꯍꯥꯏꯌꯦꯕ
ꯑꯥ
ꯊꯔꯣꯏꯗꯣ ꯈꯨꯜꯂꯀꯥꯟꯗ ꯑꯩꯈꯣꯏ ꯀꯩꯅꯣ ꯇꯧꯔꯀꯥꯟꯗ ꯈꯔ ꯑꯃ ꯈꯔ ꯑꯃ ꯉꯧꯔ ꯆꯥꯔꯁꯨ ꯈꯔ ꯑꯃ ꯊꯣꯡꯉꯁꯨ
ꯑꯥ ꯃꯌꯥꯝ ꯍꯣꯡꯅꯔꯦ ꯍꯦꯛꯇ ꯆꯠꯂꯒ ꯈꯨꯜꯂꯒ
ꯎꯝ
ꯆꯥꯅꯕ ꯑꯗꯨꯃꯥꯏꯅ
ꯎꯝ
ꯃꯌꯥꯝ ꯄꯨꯟꯅ ꯆꯥꯃꯤꯟꯅꯕꯒꯤ ꯃꯍꯥꯎꯗꯨꯁꯨ
ꯇꯀ ꯌꯥ
ꯑꯗꯨꯗꯤ ꯁꯔꯣꯏ ꯈꯨꯟꯕ ꯆꯠꯄ ꯂꯧꯕꯨꯛꯇ ꯆꯠꯇꯣꯏꯅꯤꯅ ꯁꯟꯁꯀ꯭ꯔꯤꯟꯒ ꯊꯥꯅ ꯇꯩꯁꯜꯂꯒ ꯃꯅꯨꯡꯗ ꯈꯣꯡꯒ꯭ꯔꯥꯎ ꯑꯃꯃꯝ ꯊꯥꯔꯒ ꯇꯤꯝ ꯐꯥ ꯌꯥꯝ ꯂꯩꯔꯦ ꯂꯧꯕꯨꯛꯇꯗꯤ
ꯑꯥꯎ
ꯑꯗꯨꯁꯨꯅꯦ ꯐꯨꯔꯤ ꯑꯁꯥꯡꯕꯒ ꯂꯤꯠꯂꯒ ꯇꯨꯄꯤ ꯑꯐꯟ ꯌꯦ ꯑꯃ ꯑꯃꯨꯛ ꯎꯞꯄꯒ
ꯑꯆꯧꯕ ꯇꯥꯔꯝꯃꯁꯨ ꯑꯗꯨꯝ ꯈꯨꯜꯂꯛꯑꯁꯦꯕ ꯀꯥꯡꯍꯧꯉ ꯀꯥꯡꯍꯧ ꯆꯥꯅꯕꯒꯤ
ꯑꯧ ꯀꯥꯡꯉꯧ ꯆꯥꯔꯁꯨꯦ ꯕꯣꯔꯥ ꯆꯥꯔꯁꯨꯏ
ꯎꯝ ꯑꯆꯧ ꯑꯆꯧꯕꯗꯨꯅ ꯕꯣꯔꯥꯒꯨꯝꯕ ꯀꯥꯡꯍꯧꯒꯨꯝꯕ ꯇꯧꯔꯁꯨ ꯈꯔ ꯈꯔ ꯃꯆꯥꯗꯨꯅ ꯊꯣꯡꯉꯁꯨ
ꯐꯦꯃꯁ ꯃ ꯑꯗꯨꯁꯅ ꯏꯉꯅꯦ ꯑꯆꯧꯕꯗꯣ ꯐꯖꯅ ꯐꯨꯠꯇꯣꯛꯑꯒ ꯀꯣꯊꯣꯛꯑꯒ ꯕꯣꯔꯥ ꯍꯧꯕꯗꯣ
ꯍꯥꯎꯕꯅꯤ ꯊꯑꯣꯏꯅ ꯂꯩꯗꯤ ꯌꯥꯝ ꯇꯥꯡꯉꯤꯗꯅ
ꯑꯥꯎ ꯑꯗꯨꯅ ꯈꯨꯜ ꯂꯩꯔꯨꯔꯗꯤ ꯀꯩꯁꯨ ꯄꯦꯟꯅꯕꯁꯨ ꯆꯥ ꯐꯪꯉꯣꯏ
ꯌꯦꯟꯗꯦ ꯑꯗꯨꯅꯦ
ꯂꯩꯔꯒ ꯆꯥꯔꯗꯤ ꯀꯩꯅꯣ ꯇꯧꯔ ꯈꯨꯜꯂꯒ ꯆꯥꯔꯗꯤ ꯄꯦꯟꯅꯕꯁꯨ ꯆꯥꯔꯅꯤ ꯎꯝ
ꯍꯧꯁꯨꯣ ꯍꯧꯖꯔꯦ ꯏꯁꯅ
ꯑ ꯑꯗꯒꯤ ꯌꯣꯜꯂꯛꯏꯁꯤꯗꯤ ꯍꯣꯏ ꯅꯨꯃꯤꯠ ꯅꯤꯅꯤ ꯍꯨꯝꯅꯤ ꯀꯩꯅꯣ ꯊꯝꯕ ꯑꯣꯏꯔꯝꯒꯅꯦꯕ
ꯑꯗꯩ ꯐꯖꯅ ꯁꯦꯡꯅ ꯆꯥꯝꯃꯤ ꯈꯣꯠꯂꯤ ꯌꯣꯟꯅꯕꯅꯤꯅ ꯊꯨꯅ ꯑꯗꯨꯝ ꯇꯤꯡꯕꯣꯏ ꯇꯤꯡꯗꯕꯣꯏ ꯇꯧꯔꯒꯀꯣ ꯌꯜꯂꯛꯄꯁꯨ ꯌꯥꯎꯔꯤꯅꯦꯕ
ꯑꯗꯒꯤ ꯀꯩꯅꯣ ꯌꯣꯟꯕꯒꯤꯗꯤ ꯑꯍꯤꯡꯕ ꯑꯣꯏꯅ ꯌꯣꯜꯂꯤꯁꯦ ꯃꯣꯏꯗꯤ ꯐꯥꯖꯤꯜꯂꯒ ꯇꯨꯡꯁꯤꯜꯂꯒꯁꯨ ꯊꯝꯃꯦꯗꯅ ꯑꯩꯈꯣꯏꯒꯤꯗꯤ ꯀꯩꯁꯨ ꯅꯨꯃꯤꯠ ꯅꯤꯅꯤ ꯑꯃ ꯀꯩ ꯑꯃ ꯑꯗꯨꯃꯥꯏꯅ ꯊꯝꯗꯧ ꯃꯉꯥꯏꯔꯦ
ꯃꯥꯥꯟꯅꯩ ꯐꯔꯨꯔꯒ ꯑꯩꯈꯣꯏ ꯏꯁꯥꯅ ꯐꯖꯔꯕ ꯊꯣꯡꯉ ꯆꯥꯗꯧꯅꯤꯅ ꯑꯗꯨ ꯇꯧꯗꯣꯏꯅꯦ ꯕꯣꯔꯥ ꯕꯣꯔꯥ
ꯍꯣ ꯑꯗꯨꯅ ꯈꯨꯜꯂꯒ ꯐꯖꯅ ꯇꯧꯔꯒ ꯕꯣꯔꯥꯁꯨ ꯑꯗꯒꯤ ꯀꯥꯡꯍꯧꯁꯨ ꯊꯣꯡꯉꯒꯁꯨ ꯆꯥ ꯌꯥꯔꯦ ꯍꯌꯦꯡꯗꯣ ꯈꯨꯜꯂꯨꯔꯁꯤ ꯑꯗꯨꯒ ꯇꯧꯔꯁꯤ ' '
ꯍꯅꯨꯡꯏ
ꯌꯥ ꯑꯗꯨꯝ ꯆꯥꯛꯇꯣ ꯉꯟꯇꯥ ꯆꯥꯊꯣꯛꯑꯒ ꯆꯠꯂꯁꯦꯕ
ꯑꯧ ꯃꯌꯥꯝꯃꯨ ꯇꯧꯗꯅ
ꯎꯝ ꯅꯣꯡ ꯁꯨꯃꯥꯏꯅ ꯇꯥꯕꯁꯦ ꯊꯔꯣꯏ ꯌꯥꯝ ꯇꯥꯏ ꯍꯥꯏꯌꯦꯕ
ꯍꯣꯏ ꯑꯗꯨꯝ ꯉꯥꯁꯨ ꯀꯥꯕ ꯌꯥꯎꯋꯦ ꯍꯥꯏꯉꯣ ꯂꯧꯗ ꯍꯥꯏꯗꯤ ꯃꯤ ꯎꯀꯥ ꯕꯌꯨꯒꯨꯝꯕ ꯀꯩꯒꯨꯝꯕ ꯉꯥꯃꯨꯒꯨꯝꯕ ꯃꯣꯏ ꯊꯥꯗꯕꯁꯨ ꯂꯩꯕ ꯃꯥꯜꯂꯦꯕ ꯂꯧꯗ ꯊꯋꫭꯟꯀꯩ
ꯉꯥꯒꯨꯝꯕ ꯂꯩꯔ ꯉꯥꯒꯨꯝꯕ ꯀꯩꯅꯣ ꯇꯧꯔꯝꯃꯁꯨ ꯑꯗꯨꯝ ꯐꯥ ꯌꯥꯏꯗꯅ ꯑꯗꯨꯝ ꯐꯥꯔ ꯐꯥꯔ ꯄꯨꯔꯛꯑꯒꯥ ꯑꯗꯨꯝ ꯇꯥꯎꯔ ꯑꯗꯨꯝ ꯆꯥ ꯌꯥꯔꯦ
ꯍꯣꯏ ꯑꯗꯣ ꯃꯣꯏ ꯂꯧꯒꯨꯝꯕ ꯊꯥꯕꯁꯦ ꯑꯗꯥ ꯊꯣꯏꯒꯤ ꯉꯥꯁꯤꯁꯨ ꯉꯥ ꯉꯥꯁꯨ ꯊꯥꯗꯅꯩ ꯍꯥꯏꯉꫭ ꯑꯩꯈꯣꯏꯒꯤ ꯇꯤꯟ ꯀꯥꯡ ꯀꯩꯀꯥꯁꯦ ꯆꯥꯊꯣꯛꯅꯕ ꯇꯤꯟ ꯀꯥꯡ ꯑꯗꯩꯒꯤ ꯇꯤꯟ ꯃꯔꯨꯝ ꯀꯥꯡ ꯃꯔꯨꯝ ꯂꯩꯗꯅ ꯁꯒꯨꯝꯕ ꯃꯌꯥꯝꯁꯦ ꯀꯥꯊꯣꯛꯅꯕ ꯉꯥꯁꯤꯁꯨ ꯑꯗꯨꯝ ꯊꯥꯗꯩꯑ ꯂꯧꯕꯨꯛꯇ ꯑꯗꯨꯝ
ꯀꯩꯅꯣꯒꯤ ꯑꯃ ꯉꯁꯥꯡꯗꯧꯅ ꯇꯧꯕ ꯉꯥ ꯑꯃ ꯂꯩꯗꯨꯗꯤ ꯀꯥꯡ ꯆꯥꯕꯤꯅꯦꯅ ꯇꯤꯡ ꯆꯥꯕꯤꯅꯦꯅ ꯑꯗꯨꯒꯨꯝꯕꯗꯨ ꯑꯣꯏꯔꯝꯒꯅꯤꯌꯦ
ꯍꯣꯏ
ꯎꯝ ꯑꯥ
ꯇꯤꯟꯊꫭꯛꯁꯤꯅ ꯍꯜꯂ ꯍꯜꯂꯒ ꯃꫭꯏ ꯂꯩꯕꯣꯠ ꯂꯩꯕꯥꯛ ꯃꯅꯨꯡꯗꯗꯨ ꯁꯨꯃꯥꯏꯅ ꯑꯣꯟꯊꯣꯛꯑꯒ ꯅꯦꯆꯔꯦꯜꯒꯤ ꯑꯣꯏꯕ ꯍꯥꯔꯅꯤ ꯅꯦꯆꯔꯦꯜ ꯐꯔꯇꯤꯂꯥꯏꯖꯔꯅꯤꯒ ꯍꯥꯏꯕꯅꯤ ꯂꯧꯒꯨꯝꯕꯗꯗꯤ ꯌꯥꯝ ꯀꯥꯟꯅꯩ ꯀꯥꯏꯅ ꯂꯧꯕꯨꯛꯇꯒ ꯂꯩꯔꯤꯁꯤ ꯇꯤꯟꯊꫭꯛ
ꯎꯝ ꯀꯩꯅꯣ ꯁꯨꯝ ꯂꯧꯒꯨꯝꯕ ꯍꯨꯟꯅꯔꯛꯑꯗꯤ ꯃꯣꯏ ꯍꯤꯗꯥꯛ ꯅꯨꯡꯗꯥꯛ ꯆꯥꯥꯏꯕꯗꯨꯗꯤ ꯇꯜꯂꯤꯗꯅ
ꯍꯣꯏ
ꯑꯗꯨꯅ ꯍꯧꯖꯤꯛꯇꯤ ꯎꯝ ꯍꯧꯖꯤꯛꯁꯤ ꯊꯔꯣꯏꯒꯨ ꯄꯔꯐꯦꯛ ꯃꯇꯝ ꯇꯥꯔꯦ
ꯎꯝ
ꯐꯥꯎꯗꯣꯛꯈꯤꯕꯒꯤ ꯑꯥ ꯂꯩꯔꯒ ꯏꯁꯤꯡ ꯆꯣ ꯇꯥꯁꯜꯂꯒ ꯅꯣꯡ ꯇꯥꯈ꯭ꯔꯦꯗꯅ ꯑꯗꯨꯒ ꯑꯗꯨꯒꯤ ꯀꯩꯅꯣꯗꯨꯗ ꯂꯩꯗꯣꯏꯅꯦꯕ ꯂꯧꯕꯨꯛꯇꯨꯗ
ꯎꯝ
ꯐꯥꯕꯁꯨ ꯅꯨꯡꯉꯥꯏꯔꯅꯤ ꯊꯔꯣꯏꯗꯣ ꯈꯨꯟꯕꯁꯨ ꯅꯨꯡꯉꯥꯏꯔꯅꯤ
ꯑꯗꯨꯅ ꯍꯌꯦꯡ ꯀꯅꯥ ꯀꯅꯥꯅꯣ ꯄꯥꯎꯗꯣ ꯐꯥꯎꯅꯔꯒ ꯑꯩꯈꯣꯏ ꯀꯩꯅꯣ ꯇꯧꯔꯀꯥꯟꯗ ꯑꯩꯈꯣꯏ ꯈꯔ ꯄꯥꯎ ꯐꯥꯎꯅꯔꯒ ꯇꯧꯔꯒ ꯉꯟꯇꯥꯅ ꯆꯥꯛ ꯏꯁꯤꯡ ꯆꯥꯊꯣꯛꯑꯒ ꯆꯠꯂꯥꯁꯤ ꯉꯥ ꯂꯩꯔꯝꯃꯁꯨ ꯉꯥ ꯐꯥꯔꯛꯑꯁꯤ
ꯑꯗꯥꯒꯤ ꯊꯔꯣꯏꯁꯨ ꯃꯌꯥꯝ ꯈꯨꯜꯂꯛ ꯑꯁꯤ ꯕꯣꯔꯥꯕꯨ ꯍꯧꯕꯔꫭ ꯀꯥꯡꯍꯧꯕꯨ ꯇꯧꯕꯥꯋꯦ ꯑꯦ ꯊꯔꯣꯏ ꯄꯥꯛꯅꯝꯁꯨ ꯇꯧꯋꯦ ꯍꯥꯏꯉꫭ ꯍꯥꯏꯕꯗꯣ ꯑꯝꯇ ꯆꯥꯗ꯭ꯔꯤꯕ ꯑꯗꯨ ꯌꯥꯝ ꯍꯥꯎꯋꯦꯌꯦ ꯑꯩꯈꯣꯏꯒꯤ ꯉꯅꯝ ꯀꯔꯤ ꯀꯔꯥꯒꯤ ꯇꯥꯏꯞꯇꯀꯣ ꯊꯔꯣꯏꯁꯤꯁꯨ ꯑꯗꯨꯝ ꯄꯥꯛꯅꯝ ꯍꯥꯏꯇꯥꯔꯦ ꯃꯔꯣꯏ ꯃꯔꯥꯡ ꯀꯩꯀꯥ ꯊꯛꯆꯜꯂꯒ ꯑꯗꯨꯝ ꯍꯥꯎꯅꯤ ꯎꯏ ꯎꯏ ꯂꯥꯎꯔ ꯆꯛ ꯆꯛ ꯂꯥꯎꯔꯒ
ꯑꯗꯣ ꯊꯔꯣꯏꯗꯨꯗꯤ ꯍꯥꯟꯅ ꯐꯨꯑ ꯐꯨꯠꯇꯣꯛꯑꯝꯃꯣꯏꯗ꯭ꯔꯣ
ꯅꯠꯇꯦ ꯀꯩꯅꯣꯗꯨ ꯐꯨꯠꯂꯤꯗꯨꯗꯤ ꯄꯥꯛꯅꯝꯗꯣ
ꯃꯨꯜꯂꯝꯒꯗ꯭ꯔꯣ ꯑꯗꯨꯕꯣ
ꯄꯥꯛꯅꯝꯗꯨ ꯐꯨꯠꯂꯤꯗꯨꯗꯤ ꯍꯥꯏꯗꯤ ꯃꯔꯣꯏ ꯀꯩꯀꯥꯗꯨꯒ ꯃꯣꯔꯣꯛ ꯇꯦꯛꯄ ꯃꯣꯔꯣꯛ ꯀꯩꯀꯥ ꯑꯗꯨ ꯉꯥꯔꯤ ꯀꯩꯀꯥꯗꯣ ꯇꯧꯔꯒ ꯇꯣꯠꯂꯒ ꯌꯥꯏꯉꯪꯂꯥꯗꯨꯗ ꯍꯥꯟꯅ ꯇꯧꯔꯒ ꯎꯝ ꯐꯨꯠꯂꯅꯤꯗꯅ ꯑꯗꯨꯒ ꯇꯋꯥꯗꯨꯗ ꯇꯧꯔꯒ ꯅꯝꯕꯩ ꯋꯥꯅꯤꯗ ꯁꯨꯃꯥꯏꯅ ꯑꯗꯨ ꯐꯨꯠꯇꯣꯏꯅꯤꯅ ꯑꯗꯨꯝ ꯃꯨꯟꯅꯤ ꯀꯩꯅꯣ
ꯑꯗꯨꯗꯤ ꯑꯈꯣꯏꯅ ꯈꯨꯜꯂꯨꯕꯗꯨꯅ ꯆꯥ ꯌꯥꯔꯦ ꯀꯩꯅꯣ
ꯑꯧ ꯌꯥꯝ ꯍꯥꯎꯋꯦ ꯍꯥꯏ ꯑꯍꯥꯟꯕ ꯑꯣꯏꯅ ꯇ꯭ꯔꯥꯏ ꯇꯧꯕ ꯌꯥꯏ ꯑꯈꯣꯏꯖꯨ
ꯇ꯭ꯔꯥꯏ ꯇꯧꯔꯁꯦ ꯑꯩꯈꯣꯏꯁꯨ
ꯊꯔꯣꯏꯒꯤ ꯔꯤꯁꯤꯄꯤ ꯃꯈꯟ ꯃꯈꯟ ꯄꯨꯊꯣꯛꯑꯒ ꯑꯁ‌ ꯑꯅꯧꯕ ꯑꯣꯏꯅ ꯍꯣꯇꯦꯜ ꯑꯃꯨꯛ ꯍꯥꯡꯗꯣꯛ ꯌꯥꯅꯤꯅꯦ
ꯌꯥꯔꯅꯤ
ꯑꯩꯈꯣꯏ ꯃꯌꯥꯝꯗꯣ ꯊꯔꯣꯏ ꯃꯈꯟ ꯃꯈꯜ ꯀꯣ
ꯎꯝ
ꯊꯔꯣꯖꯨ ꯃꯈꯟ ꯃꯈꯟ ꯐꯪꯍꯜꯂꯕ ꯑꯌꯥꯝꯕꯅ ꯍꯣꯠ ꯍꯣꯇꯦꯜꯒꯨꯝꯕꯗ ꯇꯧꯔꯤꯁꯦ ꯅꯤꯡꯒꯥꯕꯤ ꯊꯔꯣꯏ ꯑꯗꯥꯒꯤ ꯂꯕꯨꯨꯛ ꯊꯔꯣꯏꯁꯨꯝ ꯉꯥꯛꯇꯅꯦꯕ ꯂꯩꯅꯨꯡ ꯊꯔꯣꯏ ꯑꯗꯒꯤ ꯑꯥ ꯀꯩꯅꯣꯒꯨꯝꯕꯖꯤꯗꯤ ꯂꯥꯏ ꯊꯔꯣꯏꯒꯨꯝꯕꯖꯤꯗꯤ ꯍꯣꯠ ꯌꯣꯟꯅꯗꯦꯗꯅ ꯌꯨꯝꯗ ꯆꯥꯕꯗꯤ ꯆꯠꯅꯩ ꯑꯩꯈꯣꯏꯖꯨ ꯃꯈꯜ ꯃꯈꯜ ꯐꯪꯍꯜꯂꯕ ꯃꯈꯜ ꯃꯈꯜ ꯐꯪꯍꯜꯂꯕ ꯑꯁ ꯚꯦꯔꯥꯏꯇꯤꯖꯦ ꯑꯗꯣ ꯁꯤꯠꯇꯧ ꯃꯥꯜꯂꯤ
ꯊꯔꯣꯏ ꯄꯥꯛꯅꯝ ꯊꯔꯣꯏ ꯀꯥꯡꯍꯧ ꯑꯗꯒꯤ ꯊꯔꯣꯏ ꯀꯔꯤ ꯊꯔꯣꯏ ꯕꯣꯔꯥ ꯑꯗꯒꯤ ꯊꯔꯣꯏ ꯊꯣꯡꯕ
ꯎꯝ ꯑꯗꯨ ꯊꯔꯣꯏꯗꯨꯖꯨ ꯑꯁ ꯅꯨꯡ ꯊꯔꯣꯏ ꯊꯔꯣꯏ ꯅꯨꯡꯒꯥꯕꯤ ꯀꯥꯏꯅ ꯀꯣ ꯑꯗꯒꯤ ꯂꯥꯏ ꯊꯔꯣꯏ ꯊꯔꯣꯏ ꯀꯥꯡꯉꯧ ꯊꯔꯣꯏ ꯕꯣꯔꯥ ꯊꯔꯣꯏ ꯄꯥꯛꯅꯝ ꯊꯔꯣꯏ ꯏꯔꯣꯝꯕ ꯀꯥꯏ ꯊꯔꯣꯏ ꯀꯥꯡꯁꯣꯏꯒ
ꯑꯗꯨꯃꯥꯏꯅ ꯇꯧꯔꯒ
ꯃꯈꯟ ꯃꯛ
ꯎꯝ
ꯊꯥꯎ ꯆꯥꯅꯤꯡꯗꯕꯃꯤꯅ ꯊꯔꯣ ꯊꯔꯣꯏ ꯀꯥꯡꯁꯣꯏ ꯊꯔꯣꯏ ꯏꯔꯣꯝꯕ ꯀꯥꯏꯀꯣ
ꯊꯔꯣꯏ ꯏꯔꯣꯟꯕꯕꯨꯗꯤ ꯑꯗꯨꯝ ꯆꯥꯅꯩꯗꯅ
ꯑ ꯆꯥꯅꯩꯗꯅ ꯆꯥꯅꯩꯌꯦꯕ ꯃꯤ ꯄꯥꯝꯅꯕ ꯂꯩꯌꯦꯕ
ꯎꯝ ꯑꯗꯣ ꯑꯩꯗꯤ ꯍꯩꯅꯗꯦ ꯊꯔꯣꯏ ꯊꯔꯣꯏ ꯏꯔꯣꯝꯕꯗꯤ
ꯑꯈꯣꯏꯖꯨ ꯍꯩꯅꯗꯦ ꯑꯗꯣꯏꯇꯥꯔꯁꯨ ꯃꯤ ꯆꯝꯅ ꯆꯥꯅꯤꯡꯕ ꯃꯤ ꯂꯩꯌꯦꯕ
ꯂꯩ ꯑꯗꯨ ꯊꯔꯣꯏ ꯊꯔꯣꯏ ꯏꯔꯣꯝꯕꯗꯤ ꯊꯔꯣꯏ ꯃꯅꯨꯡꯒꯤ ꯃꯇꯣꯡꯗꯣ ꯅꯥ ꯅꯥꯟ ꯂꯥꯎꯕꯗꯧꯅ ꯇꯧꯋꯦ ꯑꯩ ꯍꯩꯅꯗꯦꯕ ꯑꯗꯨꯗꯤ
ꯇꯧꯋꯦ ꯑꯗꯨꯒ ꯃꯅꯝꯖꯨ ꯑꯗꯨꯝ ꯊꯔꯣꯏꯒꯤ ꯑꯩꯈꯣꯏꯒꯤ ꯎꯝ ꯃꯅꯝ ꯑꯃꯗꯤ ꯑꯗꯨꯝ ꯆꯦꯟꯗ꯭ꯔꯥ ꯑꯗꯨꯝ ꯆꯦꯟꯕ ꯊꯥꯎ ꯉꯧꯗ꯭ꯔꯗꯤ ꯑꯗꯨ ꯀꯅꯥꯒꯨꯝꯕꯅ ꯄꯥꯝꯕꯁꯨ ꯂꯩ ꯍꯣꯏ ꯍꯣꯏ ꯐꯔꯦ ꯑꯗꯨꯗꯤ ꯍꯌꯦꯡꯗꯣ ꯆꯠꯅꯕ ꯇꯧꯔꯁꯤ
ꯇꯧꯔꯁꯦ ꯇꯧꯔꯁꯦ ꯉꯟꯇꯥꯅ ꯄꯥꯎ ꯐꯥꯎꯅꯔꯒ ꯆꯠꯅꯔꯁꯤ
ꯍꯣꯏ ꯍꯣꯏ
ꯎꯝ ꯊꯝꯃꯒꯦꯀꯣ
ꯊꯝꯃꯣ ꯊꯝꯃꯣ ꯎꯝ ꯊꯝꯃꯣ ꯊꯝꯃꯣ